ꯎꯝ ꯒꯗ ꯏꯚꯅꯤꯡ
ꯒꯗ ꯏꯚꯅꯤꯡ
ꯀꯔꯤ ꯇꯧꯔꯤꯒꯦ ꯍꯧꯖꯤꯛ ꯑꯣ ꯑꯩ ꯑꯗꯨꯝ
ꯍꯥꯏꯔꯣ ꯍꯥꯏꯔꯣ ꯍꯂ
ꯍꯧꯖꯤꯈꯤꯛꯇꯪ ꯊꯕꯛ ꯍꯜꯂꯛꯑꯒ ꯑꯗꯨꯝ ꯍꯤꯡꯒꯣꯜꯗ ꯁꯨꯝ ꯀꯣꯏꯕ ꯑꯣꯏꯅ ꯊꯣꯛꯍꯜꯂꯦ ꯈꯔ ꯑꯆꯤꯛꯄ ꯃꯐꯝ ꯌꯦꯡꯉꯒꯀꯣ
ꯀ ꯅꯨꯡꯉꯥꯏꯅꯦ
ꯑꯁ ꯑꯗꯨ ꯍꯤꯡꯒꯣꯜ ꯊꯣꯛꯄꯗꯣ ꯀꯥꯡꯅ ꯑꯗꯨꯝ ꯀꯔꯤ ꯍꯥꯏꯁꯤꯔꯥ ꯆꯤꯛꯅꯤꯉꯥꯏ ꯍꯣꯠꯅꯔ ꯂꯩ ꯑꯩ ꯍꯥꯐꯀ ꯍꯥꯞ ꯄꯦꯟ ꯈꯛꯇꯪ ꯍꯥꯐ ꯐꯨꯔꯤꯠ ꯑꯃꯒ
ꯑꯦ ꯒꯨꯠ ꯅꯥꯏꯠ ꯒꯨꯠ ꯅꯥꯏꯠ ꯄꯨꯊꯣꯛꯄ ꯌꯥꯗ꯭ꯔꯣ
ꯊꯕꯛ ꯁꯨꯔꯤꯉꯥꯏ ꯊꯣꯛꯂꯛꯇꯕꯅꯤꯅ ꯁꯨꯝ ꯂꯩꯗꯅ ꯑꯆꯤꯛꯄ ꯄꯥꯝꯕ ꯍꯥꯏꯕ ꯇꯥꯔꯦ
ꯌꯥꯄ ꯀꯩꯅꯎ ꯆꯥꯒꯦ ꯑꯌꯨꯛꯇ
ꯑꯩ ꯑꯌꯨꯛꯀꯤ ꯆꯥꯛ ꯆꯥꯗ꯭ꯔꯦ ꯑꯩ
ꯆꯥꯛꯆꯥꯥꯗ꯭ꯔꯤꯦ
ꯎꯝ
ꯊꯦꯡ ꯍ
ꯂꯥꯝꯁꯨ ꯂꯥꯝꯗꯗ ꯉꯁꯥꯏ ꯑꯩꯈꯣꯏ ꯈꯔ ꯉꯁꯤ ꯈꯔ ꯀꯩꯅꯣ ꯇꯧꯕꯀꯣ ꯊꯕꯛ ꯆꯤꯟꯕ ꯑꯩꯈꯣꯏ ꯊꯕꯛ ꯃꯐꯝꯗ ꯑꯗꯨꯒꯤ ꯈꯔ ꯉꯟꯅ ꯆꯠꯂꯦ ꯑꯗꯨꯒ ꯇꯟ ꯀꯔꯤ ꯀꯔꯤ ꯑꯆꯥꯄꯣꯠ ꯑꯗꯨꯝ ꯆꯥꯕꯤꯌꯦꯀꯣ
ꯑꯣ ꯑꯗꯨꯗꯤ ꯌꯥꯝ ꯅꯨꯡꯉꯥꯏꯅꯦ
ꯎꯝ
ꯑꯩꯒꯤ ꯕꯦꯛꯒ꯭ꯔꯥꯎꯟ ꯅꯣꯏꯁꯇꯣ ꯃꯈꯣꯟ ꯌꯥꯝ ꯂꯥꯡꯕ ꯇꯔ
ꯇꯥꯅꯤꯡꯗ
ꯎꯝ
ꯍꯧꯖꯤꯛ ꯅꯪ
ꯑꯩ ꯀꯣꯂꯦꯖ ꯀꯣꯂꯦꯖ ꯀꯥꯕ ꯂꯣꯏꯔꯦ ꯑꯗꯨꯒ ꯑꯗꯨꯝ ꯂꯩ
ꯑꯣ ꯀꯔꯤ ꯆꯍꯤꯗ ꯂꯣꯏꯕ ꯀꯣꯂꯦꯖ
ꯇ꯭ꯋꯦꯟꯇꯤ ꯇ꯭ꯋꯦꯟꯇꯤ ꯊ꯭ꯔꯤꯗ
ꯑꯣ
ꯑꯣ ꯃꯈꯥꯗꯤ ꯇꯝꯊꯗ꯭ꯔꯦ ꯑꯩꯅ ꯇꯜꯂꯒ
ꯇ꯭ꯔꯦꯅꯤꯡꯒꯨꯝꯕ ꯑꯗꯨꯝ ꯆꯠꯂ ꯂꯩꯕ꯭ꯔꯥ ꯅꯠꯇ꯭ꯔꯒ ꯀꯔꯤ ꯇꯧꯕ꯭ꯔꯥ ꯀꯔꯤ ꯍꯨꯠꯅꯅ ꯂꯩꯕ꯭ꯔꯥ
ꯎꯝ ꯀꯩꯁꯨ ꯍꯣꯠꯅꯗꯦꯗ ꯑꯗꯨꯝ ꯂꯩꯌꯦꯗ ꯅꯪꯗꯤ
ꯑꯩꯗꯤ ꯇ꯭ꯋꯦꯟꯇꯤ ꯁꯕꯦꯟꯇꯤꯟꯗ ꯂꯣꯏꯈ꯭ꯔꯦ
ꯌꯥꯝ ꯂꯥꯞꯅ ꯂꯣꯏꯈ꯭ꯔꯦꯅꯦ ꯑꯗꯨꯗꯤ ꯀꯔꯤ ꯍꯣꯠꯅꯕ꯭ꯔꯣ
ꯊꯕꯛ ꯃꯆꯥ ꯑꯃꯀꯣ ꯍꯥꯏꯗꯣꯛꯄ ꯌꯥꯗꯕ
ꯑꯣꯀꯦ ꯍꯥꯏꯗꯣꯛꯄ ꯌꯥꯗꯕ ꯊꯕꯛ ꯃꯆꯥ ꯑꯃ ꯑꯁ ꯑꯗꯨꯁꯨ ꯐꯩꯅꯦ ꯌꯥꯏꯌꯦ
ꯑꯗꯣ ꯌ ꯌ ꯑꯗ ꯂꯩꯌꯦ ꯌꯨꯝꯗ ꯍꯥꯏꯕꯕꯨ ꯑꯩꯈꯣꯏ ꯍꯧꯖꯤꯛ ꯌꯨꯝꯗꯒꯤ ꯑꯃꯨꯛ ꯊꯣꯛꯑꯒ ꯈꯔ ꯑ ꯆꯤꯛꯄ ꯃꯐꯝꯗ ꯆꯠꯍꯜꯂꯦ ꯑꯣ ꯍꯧꯖꯤꯛ ꯅꯣꯏ ꯃꯇꯝꯗꯗꯤ ꯍꯧꯖꯤꯛꯀꯤ ꯀꯩꯅꯣ ꯀꯩ ꯍꯥꯏꯕ ꯀꯣꯂꯦꯖꯇ ꯍꯧꯖꯤꯛꯇꯤ ꯁꯚꯦꯟ ꯑꯩꯠ ꯁꯤꯦꯃꯤꯁꯇꯔ ꯁꯨꯃꯥꯏꯅ
ꯎꯝ ꯑꯩꯠ ꯁꯦꯃꯤꯁꯇꯔ ꯐꯥꯎ ꯂꯩꯕꯅꯤ ꯑꯩꯈꯣꯏ ꯃꯇꯝꯗꯗꯤ ꯁꯤꯛꯁ ꯐꯥꯎ ꯉꯥꯛꯇꯅꯦ ꯑꯗꯣ ꯍꯧꯖꯤꯛꯅ ꯑꯩꯠ ꯁꯨꯈ꯭ꯔꯦ
ꯎꯝ
ꯀꯜꯂꯦꯀꯣ ꯃꯣꯏ ꯑꯦ ꯁꯨꯕꯁꯦ ꯀꯃꯥꯏꯅ ꯇꯧꯕꯖꯥꯠꯅꯣ ꯋꯥꯟ ꯑꯗꯨꯝ ꯗꯥꯏꯔꯦꯛ ꯑꯦꯠ ꯐꯥꯎꯔꯕ
ꯅꯣꯏ ꯅꯣꯏꯅ ꯈꯔ ꯑꯩꯈꯣꯏꯗꯤ ꯈꯔ ꯊꯦꯡꯅ ꯂꯣꯏꯕꯅꯤꯅ ꯅꯣꯏꯅ ꯈꯔ ꯈꯪꯉꯝꯒꯦꯔꯥ ꯍꯥꯏꯅ ꯍꯪꯕꯅꯤꯗ ꯑꯩꯗꯤ
ꯑꯣ ꯑꯩꯈꯣꯏ ꯃꯇꯝꯗꯁꯨ ꯂꯩꯇꯕꯅꯤꯅ ꯈꯪꯗꯦ
ꯎꯝ
ꯈꯪꯗꯦꯅꯦ ꯀꯃꯥꯏꯅ ꯇꯧꯧꯕ ꯖꯥꯠꯅꯣ ꯃꯣꯏ ꯋꯥꯟ ꯇꯨ ꯊ꯭ꯔꯤ ꯑꯗꯨꯝ ꯀꯨꯝꯃꯒ ꯑꯗꯨꯝ ꯑꯩꯠ ꯐꯥꯎ ꯂꯩꯕꯖꯥꯠꯂ꯭ꯔꯥ
ꯑꯗꯨꯃꯥꯏꯅ ꯂꯩ ꯍꯥꯏ ꯍꯣꯏ ꯑꯩꯅ ꯇꯥꯕꯗꯤ ꯑꯗꯨꯃꯥꯏꯅ ꯂꯩ ꯍꯥꯏꯕꯒꯤ ꯄꯥꯎꯇꯥꯡ ꯑꯗꯨꯅꯦ ꯐꯣꯔ ꯌꯔꯁ ꯅꯠꯇ꯭ꯔ ꯑꯗꯨꯗꯤꯀꯣ
ꯑꯗꯨꯅꯦ ꯀꯨꯏꯃꯟꯈ꯭ꯔꯦꯔ ꯑꯁ ꯅ ꯅ ꯑꯗꯨꯃꯥꯏꯅ ꯀꯥꯕ ꯉꯝꯒꯦꯔꯣ
ꯎꯝ ꯑꯗꯣ
ꯑ ꯅꯆꯤꯟ ꯅꯅꯥꯎ ꯄꯤ ꯀꯦꯔꯣ
ꯑꯩ ꯑꯩꯈꯣꯏꯁꯦ ꯅꯨꯄꯥ ꯑꯍꯨꯝ ꯅꯨꯄꯤ ꯑꯃ ꯑꯗꯨꯒ ꯑꯩꯅ ꯂꯥꯁ ꯑꯣꯏꯕꯀꯣ
ꯑꯣ ꯁꯄꯥꯍꯨꯝ ꯌꯥꯝꯃꯤꯅꯅ ꯄꯥꯗꯦ
ꯅꯨꯄꯥ ꯑꯁꯤ ꯑꯁꯦꯡꯕꯗꯤ ꯅꯨꯄꯥ ꯃꯔꯤ ꯑꯣꯏꯒꯗꯕꯅꯦꯕꯀꯣ
ꯑꯣ
ꯀꯨꯀꯔ ꯍꯥꯏꯁꯤꯔ ꯄꯣꯛꯄ ꯀꯥꯟꯗ ꯑꯗꯨꯝ ꯂꯩꯇꯕ ꯖꯥꯔꯠꯇꯣ
ꯑꯥ ꯑꯥ
ꯃꯥꯏꯅꯠꯇꯧꯒꯦ ꯑꯩꯗꯤ ꯊꯥꯏꯅ ꯑꯉꯥꯡ ꯑꯣꯏꯔꯤꯉꯩꯗ ꯏꯃꯥꯉꯣꯟꯗꯀꯣ ꯑꯉꯥꯡ ꯑꯃꯨꯛ ꯄꯣꯛꯈꯣ ꯑꯉꯥꯡꯃꯨꯛ ꯄꯣꯛꯈꯣ ꯑꯩꯒꯤ ꯃꯈꯥꯗ ꯂꯩꯍꯟꯅꯤꯡꯕ ꯍꯥꯏ ꯕ ꯇꯥꯖꯅꯦ
ꯗꯨꯕ ꯀꯄꯥꯏ ꯂꯩ
ꯎꯝ ꯑꯔꯗꯁ ꯃꯥꯔꯤ ꯁꯨꯔꯗꯤ
ꯑꯗꯨꯣ ꯑ
ꯀꯔꯤ ꯇꯧꯒꯦ ꯍꯥꯏꯅ ꯈꯟꯒꯦ ꯍꯧꯖꯤꯛꯇꯤ ꯕꯤ ꯑꯦ ꯕꯤ ꯑꯦ ꯒ꯭ꯔꯦꯖꯁꯟ ꯂꯣꯏꯔꯒ ꯂꯩꯔꯕꯅꯤꯅ ꯀꯔꯤ ꯇ꯭ꯔꯦꯅꯤꯡ ꯅꯠꯇ꯭ꯔꯒ ꯀꯔꯤ ꯀꯜꯂꯒꯂꯤ ꯀ
ꯀꯣꯂꯦꯖ ꯀꯥꯏꯌꯦꯅ ꯑꯩꯈꯗꯤ ꯀꯣꯔꯦꯁꯄꯣꯟꯗꯦꯟꯗ ꯊꯝꯃ ꯀꯥꯕꯅꯤꯅꯀꯣ
ꯑꯣ
ꯎ ꯐꯣꯔꯦꯟꯁꯄꯣꯟꯗꯦꯟꯗ ꯊꯝꯂꯒ ꯑꯗꯨꯝ ꯊꯕꯛ ꯃꯆꯥ ꯃꯆꯥ ꯃꯆꯥ ꯑꯗꯨꯝ ꯇꯧꯔꯒ ꯑꯗꯨꯝ ꯂꯩꯕꯅꯤꯅ ꯀꯔꯤ ꯑꯃꯨꯛ ꯇꯧꯁꯔꯥ ꯈꯟꯗꯤ ꯈꯜꯂꯦꯗ ꯒ꯭ꯌꯥꯟ ꯇꯥꯗ꯭ꯔꯦ ꯇꯝꯄꯥꯛꯇ ꯂꯩ ꯇꯝꯄꯛꯇ ꯂꯩꯌꯦ
ꯑꯠꯆꯥ
ꯑꯗꯣ ꯌꯨꯝ ꯑꯁꯦꯡꯕꯗꯤ ꯆꯤꯡ ꯂꯣꯝꯗ ꯑꯣꯏꯕꯅꯤ ꯇꯝꯄꯥꯛ ꯌꯨꯝ ꯕꯔꯥꯗ ꯂꯩꯕ ꯏꯆꯦꯈꯣꯏꯗ
ꯑꯣ ꯑꯩꯈꯣꯏꯁꯨ ꯎꯝ ꯇꯂꯣꯡꯗꯤꯀꯣ ꯑꯩꯈꯣꯏ ꯂꯣꯟꯗꯗꯤ ꯗꯤꯂꯨꯡ ꯍꯥꯏꯀꯣ ꯑꯣꯔꯤꯖꯤꯅꯦꯜꯗꯤ ꯑꯩꯈꯣꯏꯒꯤ ꯈꯨꯟ ꯑꯩꯈꯣꯏꯒꯤ ꯌꯨꯝꯗꯤ ꯆꯤꯡꯗꯅꯦꯕꯀꯣ ꯑꯗꯨꯕꯨ ꯑꯩꯈꯣꯏ ꯏꯄꯥꯗꯣ ꯆꯍꯤ ꯅꯥꯏꯟꯇꯤꯟ ꯇ꯭ꯋꯦꯟꯇꯤ ꯕ ꯃꯇꯝꯗ ꯁꯤꯗ ꯑꯩꯈꯣꯏ ꯏꯄꯨꯕꯗ ꯂꯩꯔꯒ ꯑꯗꯨꯝ ꯌꯥ ꯍꯥꯏꯁꯤꯔꯥ ꯂꯥꯏꯕꯛ ꯐꯕꯤꯌꯦꯀꯣ ꯑꯗꯨꯝ ꯑꯦꯛꯇꯤꯞ ꯁꯥꯔꯚꯤꯁꯇ ꯌꯥꯎꯔꯒ ꯂꯩ ꯍꯧꯛ ꯍꯧꯖꯤꯛ ꯑꯁꯤꯗ ꯑꯗꯨꯝ ꯄꯔꯃꯅꯦꯟ ꯑꯣꯏꯅꯗꯤ ꯂꯩꯌꯦ ꯇꯝꯄꯥꯛꯇ
ꯌꯥꯝ ꯍꯩꯅꯦ ꯑꯗꯨꯗꯤ
ꯌꯥꯝ ꯐꯕꯕꯨꯗꯤ ꯐꯩ ꯑꯗꯨꯕꯨ ꯈꯪꯗꯅꯦ ꯃꯤꯁꯦ ꯌꯨꯝ ꯃꯤ ꯃꯁꯤꯡ ꯌꯥꯝꯃꯛꯑꯗꯤ ꯀꯃꯥꯏꯅ ꯇꯧꯒꯦꯔꯥ ꯑꯩꯗꯤ ꯆꯤꯡꯗ ꯑꯗꯨꯝ ꯂꯩꯅꯤꯡꯉꯦ ꯍꯦꯛ ꯋꯥꯈꯜꯗꯗꯤ ꯀꯣ
ꯆꯤꯡꯗꯁꯨ ꯅꯨꯡꯉꯥꯏꯕꯅꯦꯗ ꯇꯝꯄꯥꯛꯇ ꯑꯁ ꯒꯥꯔꯤ ꯃꯈꯣꯟꯜ ꯃꯌꯥꯝꯁꯤꯒ
ꯍꯥꯏꯗꯤ ꯌꯥꯝ ꯇꯣꯏꯅ ꯆꯤꯡꯗ ꯆꯒꯜꯂꯦ ꯑꯩꯈꯣꯏ ꯏꯅꯦ ꯑꯗꯨꯗ ꯏꯅꯦꯗꯤ ꯍꯧꯖꯤꯛꯇꯤ ꯁꯤꯈ꯭ꯔꯦ ꯃꯥ ꯀꯣ ꯑꯩꯈꯣꯏ ꯃꯥꯆꯧꯕꯤ ꯂꯩꯔꯤ ꯑꯩꯈꯣꯏ ꯕꯥꯆꯧꯁꯨ ꯑꯩꯈꯣꯏ ꯑꯉꯥꯡ ꯑꯣꯏꯔꯤꯉꯩꯗ ꯁꯤꯈ꯭ꯔꯦ ꯆꯤꯡꯗ ꯂꯩꯕ ꯍꯥꯏꯕꯁꯦ ꯍꯧꯖꯤꯛ ꯑꯩꯈꯣꯏ ꯃꯥꯆꯧꯕꯤ ꯑꯗꯒꯤ ꯑꯩꯈꯣꯏ ꯃꯥꯝ ꯑꯩꯈꯣꯏ ꯃꯥꯝꯣꯏ ꯃꯥ ꯑꯃ ꯍꯥꯏꯕꯗꯤ ꯑꯩꯈꯣꯏ ꯀꯔꯤ ꯍꯥꯏꯁꯤꯔꯦ ꯏꯄꯥꯔꯣꯝꯗꯒꯤꯀꯣ ꯊꯣꯛꯄ ꯑꯃ ꯂꯩꯌꯦ ꯑꯗꯨ ꯑꯩꯈꯣꯏꯒ ꯃꯣꯏ ꯑꯗꯨꯝ ꯂꯩ ꯑꯗꯨꯒ ꯃꯔꯛ ꯃꯔꯛꯇ ꯑꯗꯨꯝ ꯈꯨꯟꯗ ꯑꯩꯈꯣꯏꯒꯤ ꯐꯥꯝ ꯂꯩꯕꯅꯤꯅ ꯑꯗꯨꯝ ꯃꯔꯛ ꯃꯔꯛꯇ ꯀꯣꯏꯕ ꯆꯠꯂꯦ ꯍꯧꯖꯤꯛ ꯃꯇꯝ ꯐꯠꯇꯕꯅꯤꯅꯀꯣ
ꯎꯝ ꯎꯝ ꯅꯨꯄꯤ ꯑꯉꯥꯡꯗꯤ ꯊꯤꯔꯦ ꯊꯤꯗ꯭ꯔꯤ
ꯊ ꯊ ꯊꯤꯔꯁꯨ ꯀꯟꯅ ꯈꯣꯠꯅꯔ ꯂꯩꯕꯅꯤꯅꯦ
ꯑꯣ ꯐꯩꯗ ꯊꯤꯕ ꯌꯥꯔꯦꯗ ꯀꯣꯂꯦꯖꯁꯨ ꯉꯟꯇꯥꯅ ꯂꯣꯏꯔꯦ ꯊꯕꯛꯁꯨ ꯇꯧꯔꯦ ꯑꯗꯨꯩ ꯅꯨꯄꯤꯗꯤ ꯊꯤꯖꯤꯟꯕ ꯌꯥꯔꯦꯅ ꯃꯇꯝ ꯐꯠꯇꯦ ꯅꯨꯄꯤ ꯑꯉꯥꯡ ꯊꯤꯖꯤꯟꯈ꯭ꯔꯣ
ꯅꯪꯒꯤ ꯕ꯭ꯔꯥꯗꯔꯁꯤꯡꯗꯤ ꯂꯣꯏꯅ ꯊꯤꯔꯕꯣ
ꯑꯩꯈꯣꯏ ꯏꯌꯥꯝꯕ ꯑꯍꯟ ꯊꯤꯔꯦ ꯑꯗꯨꯒ ꯏꯆꯦ ꯃꯌꯨꯝ ꯄꯥꯟꯈ꯭ꯔꯦ ꯑꯩ ꯃꯊꯛꯇ ꯑꯃ ꯂꯩꯔꯤꯌꯦ
ꯌꯨꯝ ꯄꯥꯟꯗꯕ
ꯎꯝ ꯕꯒꯠ ꯂꯧꯈꯠꯄꯁꯦ ꯈꯔ ꯐꯔꯞ ꯇꯥꯕꯀꯣ
ꯑ ꯑꯗꯨꯗꯤ ꯅꯪꯒꯤ ꯃꯊꯛꯀꯤ ꯅꯪꯒꯤ ꯃꯊꯛ ꯃꯊꯛꯇ ꯌꯨꯝ ꯄꯥꯟꯐꯣ ꯅꯪ ꯄꯥꯟꯈꯤꯔꯣꯏ
ꯅ ꯅ ꯂꯩꯇꯦꯗ ꯑꯗꯨꯕꯨꯗꯤ ꯅꯪꯁꯨ ꯀꯩꯔꯤꯕ ꯑꯩꯈꯣꯏ ꯅꯣꯡꯃꯩ ꯑꯣꯏꯔꯝꯒꯅꯤꯅꯦ ꯅꯠꯇ꯭ꯔꯥ
ꯃꯥꯅꯤ
ꯑ ꯑꯗꯨꯒꯨꯝꯕꯗ ꯑꯩꯈꯣꯏ ꯑꯩꯈꯣꯏ ꯑꯗꯨꯒꯨꯝꯕꯗ ꯆꯠꯅꯕꯤꯗꯤ ꯂꯩꯇꯅ ꯅꯠꯇ꯭ꯔꯥ
ꯎꯝ ꯆꯠꯅꯕꯤꯕꯨꯗꯤ ꯂꯩꯇꯦ ꯑꯗꯨ ꯑꯣꯏꯔꯒꯁꯨ ꯑꯗꯨꯝ ꯑꯌꯥꯝꯕꯅ ꯊꯤꯗ꯭ꯔꯤꯀꯣ ꯑꯗꯨꯝ ꯊꯤꯔꯣꯏ ꯍꯥꯏꯕ ꯆꯠꯅꯕꯤ ꯂꯩꯇ꯭ꯔꯒꯁꯨ ꯑꯩꯈꯣꯏꯒꯤ ꯋꯥꯈꯜꯂꯣꯟꯗ ꯂꯩꯗꯅ
ꯃꯥꯅꯦ ꯃꯥꯅꯦ
ꯑꯗꯨꯅ ꯍꯥꯏꯕꯅꯤꯗ ꯍꯧꯨꯖꯤꯀꯥꯟꯗꯤ ꯑꯩꯈꯣꯏ ꯏꯆꯤꯜ ꯏꯅꯥꯎ ꯃꯔꯤ ꯅꯨꯄꯤ ꯑꯍꯨꯝ ꯅꯨꯄꯥ ꯑꯃ
ꯅꯨꯄꯤ ꯑꯍꯨꯝ ꯑꯣ ꯑꯩꯈꯣꯏꯒ ꯆꯞ ꯃꯥꯟꯅꯩꯅꯦꯕ ꯆꯞ ꯃꯅꯩ ꯍꯥꯏ
ꯃꯅꯦ ꯑ ꯑꯗꯣ ꯅꯨ ꯅꯨꯄꯥ ꯂꯥꯁ ꯏꯇ ꯅꯨꯄꯥ ꯑꯣꯏꯌꯦ ꯑꯗ ꯏꯆꯦ ꯂꯩꯌꯦ ꯅꯠꯇꯦ ꯑꯩꯒꯤ ꯃꯊꯛꯇ ꯑꯃ ꯂꯩ ꯑꯩꯅ ꯏꯌꯥꯏꯃ ꯑꯣꯏꯒꯅꯤ ꯌꯥꯏꯃ ꯁꯦꯀꯦꯟ ꯑꯗꯨ ꯏꯅꯥꯎꯅꯨꯄꯤ ꯑꯃ
ꯑꯣ ꯅꯣꯡ ꯇꯥꯏꯅꯦ ꯁꯤꯗ ꯅꯣꯡ ꯇꯥꯏꯕ
ꯑꯣ ꯁꯤꯃꯅꯤ ꯇꯥꯗꯗ ꯇꯥꯒꯗꯕꯗꯤ ꯃꯥꯂꯦ ꯅꯣꯡ ꯌꯥꯝ ꯃꯪꯉꯤ ꯇꯥꯔꯛꯀꯅꯤ ꯑꯃꯨꯛ ꯅꯨꯡꯗꯥꯡꯗ ꯇꯥꯔꯗꯤ ꯐꯒꯗꯕ ꯌꯥꯝ
ꯑꯁ ꯑꯗꯨꯅꯦ ꯍꯟꯗꯛꯀꯤ ꯍꯟꯗꯛ ꯆꯍꯤꯒꯤ ꯅꯣꯡ ꯈꯨꯊꯥꯁꯤꯗꯤ ꯌꯥꯝ ꯇꯜꯂꯦꯗ
ꯑꯗꯨ ꯑꯗꯨꯅꯦ
ꯅꯣꯡ ꯇꯥꯔꯦ ꯇꯨꯝꯕ ꯈꯔ ꯅꯨꯡꯉꯥꯏꯔꯅꯤ ꯍꯥꯏꯔꯒꯗꯤꯀꯣ ꯑꯃꯨꯛ ꯆꯨꯗꯕ
ꯆꯨꯗꯦ ꯆꯨꯗꯦ ꯅꯣꯡ ꯈꯤꯇꯪ ꯇꯥꯕꯗꯣ ꯀꯥꯡ ꯌꯥꯝꯕꯅꯤ
ꯎꯝ
ꯀꯥꯡꯥꯡꯈ ꯌꯥꯝ
ꯍꯧꯖꯤꯛꯀꯤ ꯀꯥꯡꯁꯤꯡꯁꯤ ꯁꯨ ꯒꯨꯗ ꯅꯥꯏꯠ ꯀꯩꯅꯣ ꯇꯧꯔꯁꯨ ꯆꯪꯗ꯭ꯔꯦꯅ ꯃꯣꯏꯁꯦ
ꯒꯟꯅꯥꯏ ꯆꯪꯗ꯭ꯔꯦꯗ ꯍꯧꯖꯤꯛꯀꯥꯟꯗꯤ ꯀꯥꯡꯁꯤꯡꯁꯦ ꯌꯥꯝ ꯀꯟꯈ꯭ꯔꯦꯅꯦ
ꯆꯥꯎꯈꯠꯂꯛꯄ ꯃꯇꯨꯡ ꯏꯟꯅ ꯃꯣꯏꯁꯨ ꯑꯞꯒ꯭ꯔꯦꯗ ꯇꯧꯕ ꯖꯥꯠꯅ ꯈꯪꯗꯅꯤꯅꯦ
ꯑꯗꯨꯅꯦ ꯒꯨꯟꯅꯥꯥꯏ ꯊꯥꯔꯁꯨ ꯌꯥꯗꯦ ꯑꯗꯨꯒ ꯑꯃ ꯎ ꯌꯦꯔꯨꯝꯒꯤ ꯀꯨꯗꯣ ꯌꯦꯔꯨꯝ ꯊꯝꯕꯤꯉꯦ ꯀꯣꯕꯔꯗꯣ ꯑꯗꯨ ꯑꯗꯨ ꯊꯥꯔꯁꯨ ꯌꯥꯝ ꯁꯤꯕ ꯑꯣꯏꯗꯦꯗ
ꯑꯗꯨꯗꯣ ꯀꯩꯅꯣ ꯇꯧꯋꯦ ꯍꯥꯏ ꯛꯆꯥꯡ ꯁꯣꯛꯑꯦ ꯍꯥꯏꯕꯅꯦꯀꯣ ꯑꯗꯨꯗ
ꯨ ꯅꯥꯏꯅ ꯌꯥꯔꯛꯇ꯭ꯔꯗꯤ ꯑꯗꯨꯗꯣ ꯑꯃꯨꯛ ꯌꯨꯁ ꯇꯧꯋꯦꯕꯀꯣ
ꯎꯝ ꯍꯛꯆꯥꯡ ꯁꯣꯛꯑꯦ ꯍꯥꯏꯕꯗ ꯑꯗꯨꯗꯣ ꯌꯥꯝ ꯌꯨꯁ ꯇꯧꯅꯨ ꯀꯨꯏꯅ ꯑꯗꯨꯝ ꯍꯤꯡꯃꯤꯟꯅꯁꯦ ꯍꯥꯏꯕꯅꯤꯗ ꯑꯩꯅ ꯍꯥꯏꯕꯗꯤꯀꯣ
ꯃꯥꯅꯤ ꯃꯥꯅꯤ ꯑꯗꯨ ꯃꯕꯗꯁꯤ ꯑꯩꯉꯣꯟꯗꯩꯗꯤ ꯆꯍꯤ ꯌꯥꯝꯝꯗꯧ ꯃꯥꯜꯂꯦ ꯆꯍꯤ ꯀꯌꯥ ꯁꯨꯔꯒꯦ
ꯑꯩꯔꯣ
ꯑꯥꯎ
ꯒꯦꯁꯇꯧꯅꯦ ꯑꯗꯨꯝ
ꯎꯝ ꯇꯨ ꯊꯥꯎꯖꯟ ꯑꯩꯠ ꯁꯚꯦꯟꯇꯤꯟꯗ ꯀꯣꯂꯦꯖ ꯂꯣꯏꯕꯀꯣ
ꯎꯝ
ꯎꯝ ꯊꯥꯔꯇꯤ ꯄ꯭ꯂꯁꯇ ꯂꯩꯒꯗꯧ ꯃꯥꯜꯂꯦ
ꯑꯗꯨꯕꯨꯗꯤ ꯆꯨꯝꯒꯦ ꯆꯨꯝꯒꯦꯗꯤ ꯇꯧꯔꯦ ꯑꯗꯨ ꯑꯩ ꯑꯦꯛꯖꯦꯛ ꯍꯥꯏꯔꯛꯑꯣ ꯍꯥꯏꯕꯅꯤꯅꯦ
ꯑꯦꯛꯖꯦꯛ ꯍꯥꯏꯔꯗꯤ ꯊꯥꯔꯇꯤ ꯊꯥꯔꯇꯤ ꯐꯣꯔ ꯁꯝꯊꯤꯡ ꯂꯩꯒꯗꯧ ꯃꯥꯜꯂꯦ
ꯑꯗꯨꯗꯤ ꯍꯦꯟꯈ꯭ꯔꯦ
ꯍꯦꯟꯕ꯭ꯔꯥ
ꯑꯣ
ꯑꯟ ꯗꯦꯟ ꯊꯥꯔꯇꯤ ꯊꯥꯔꯇꯤ ꯇꯨ
ꯎꯝ
ꯊꯥꯔꯇꯤ ꯋꯥꯟ
ꯍꯣꯏ ꯃ ꯂꯩꯦ
ꯑꯦ ꯌꯥꯝ ꯍꯟꯕ ꯅꯠꯇꯦꯗ ꯑꯩꯉꯣꯟꯗꯒꯤꯗꯤ ꯌꯥꯝꯍꯜꯂꯦ ꯑꯩꯅ ꯇ꯭ꯋꯦꯟꯇꯤ ꯐꯥꯏꯚ
ꯑꯣ
ꯑꯗꯨ ꯇ꯭ꯋꯦꯟꯇꯤ ꯐꯥꯏꯚꯀꯤ ꯀꯝꯄ꯭ꯂꯤꯠ ꯑꯣꯏꯈ꯭ꯔꯦ ꯇ꯭ꯋꯦꯟꯇꯤ ꯁꯤꯛꯁ ꯔꯥꯟꯅꯤꯡ ꯑꯣꯏꯔꯤ
ꯎꯝ ꯑꯗꯨꯕꯨ ꯅꯨꯄꯤ ꯑꯩꯈꯣꯏꯗꯤ ꯌꯨꯝ ꯄꯥꯟꯕ ꯈꯣꯠꯄ ꯇꯧꯔꯗꯤ ꯑꯗꯨꯝ ꯁꯛꯇꯤ ꯑꯗꯨꯝ ꯑꯍꯟ ꯑꯣꯏꯔꯛꯀꯅꯤꯗ
ꯂꯤꯡꯒꯥꯗꯨ ꯑꯗꯨꯝ ꯃꯥꯟꯅꯒꯅꯦ ꯍꯥꯏꯕ
ꯑꯗꯨꯕꯨꯗꯤ ꯆꯨꯝꯕꯅꯤꯅ
ꯎꯝ
ꯌꯥꯔꯦꯗ ꯊꯥꯔꯇꯤ ꯊꯥꯔꯇꯤ ꯋꯥꯟ ꯑꯗꯨꯝ ꯁꯨꯔꯗꯤ ꯐꯕꯨꯗꯤ ꯊꯕꯩ ꯌꯥꯔꯦꯗ
ꯑꯥ
ꯑꯗꯨꯝ ꯊꯥꯔꯇꯤ ꯐꯥꯏꯚ ꯐꯥꯎꯁꯨ ꯑꯗꯨꯝ ꯊꯤꯕ ꯌꯥꯏ ꯑꯩꯅ
ꯌꯥꯏ ꯑꯗꯨꯁꯨ
ꯌꯥꯝ ꯃꯦꯆꯌꯣꯔ ꯑꯣꯏꯔꯅꯤ ꯃꯦꯆꯌꯣꯔ ꯑꯣꯏꯔꯗꯤ ꯐꯩꯅ
ꯎꯝ ꯑꯗꯣ ꯀꯣ ꯗ ꯑꯩ ꯑꯩ ꯊꯕꯛ ꯑꯃ ꯂꯩꯕ ꯉꯥꯛꯇꯪ ꯂꯩꯔꯒ ꯑꯃꯨꯛ ꯇꯧꯔꯛꯀꯦꯔꯥ
ꯑꯣ ꯌꯥꯏ ꯌꯥꯏ ꯑꯥꯎ